ꯕ
ꯑꯩ ꯀꯩꯗꯧꯔꯤꯅꯣ ꯀꯗꯧꯋꯤꯅꯣ
ꯐꯣꯟ ꯌꯦꯡꯉꯒ ꯂꯩꯌꯦ
ꯎꯝ
ꯅꯪꯗꯤ ꯀꯥꯏꯗꯧꯔꯝꯃꯤꯅꯣ
ꯇꯨꯝ ꯂꯩꯌꯦ ꯆꯥꯛ ꯆꯥꯥꯕ ꯂꯣꯏꯔꯒ
ꯑꯣ
ꯍꯧꯒꯠꯇ꯭ꯔꯤꯕꯣ ꯅꯪꯗꯤ
ꯍꯣꯢ
ꯃꯈꯣꯟꯗꯣ ꯍꯧꯒꯠꯇꯕꯒꯤ ꯃꯈꯣꯟꯗꯣ ꯃꯥꯜꯂꯦꯕ
ꯊꯕꯛ ꯂꯩꯇꯕꯒꯤ
ꯇꯨꯝꯅꯤꯡꯗꯦ
ꯎꯝ
ꯑꯩꯅ ꯎ ꯊꯕꯛ ꯂꯩꯇꯕꯒꯤ ꯐꯃꯨꯡꯗ ꯂꯩꯈ꯭ꯔꯕꯗꯨꯒꯤꯅꯦꯗ
ꯆꯥꯛ ꯆꯥꯗ꯭ꯔꯤꯌꯦ
ꯍꯣꯏ
ꯎꯝ
ꯅꯣꯏꯗꯤ ꯆꯥꯕ ꯌꯥꯝ ꯉꯜꯂꯦꯅꯦ
ꯎꯝ ꯑꯩꯈꯣꯏꯗꯤ ꯉꯜꯂꯦ ꯊꯕꯛ ꯂꯩꯇꯕꯅꯤꯅ ꯉꯁꯤꯁꯨ ꯀꯩꯅꯣ ꯇꯧꯕ ꯆꯔꯆꯀꯤ ꯁꯣꯁꯦꯜ ꯋꯛꯁꯨ ꯂꯩꯕ ꯑꯗꯨꯒꯤ
ꯎꯝ
ꯉꯟꯗꯕ ꯌꯥꯗꯕ
ꯑꯣ
ꯅꯣꯡꯁꯨ ꯑꯃꯨꯛꯀ ꯇꯥꯔꯛꯑꯦ ꯊꯕꯛ ꯇꯧꯕ ꯌꯥꯒꯗ꯭ꯔꯥ ꯌꯥꯔꯣꯏꯗ꯭ꯔꯥ ꯈꯪꯗꯦꯌꯦ ꯑꯗꯨꯕꯨꯗꯤ
ꯑꯩꯈꯣꯏꯗꯗꯤ ꯅꯣꯡ ꯇꯥꯗꯦ
ꯎꯝ ꯅꯣꯏꯗꯗꯤ ꯁꯅꯥ ꯂꯩꯕꯥꯛ ꯑꯣꯏꯔꯝ ꯃꯣꯏꯅꯦ
ꯎꯝ
ꯑꯇꯣꯞꯄ ꯑꯣꯏꯔꯝꯒꯅꯦꯕ
ꯀꯩ ꯌꯦꯟꯁꯥꯡ ꯆꯥꯔꯒꯦ
ꯍꯋꯥꯏꯒ ꯁꯧꯒ꯭ꯔꯤ
ꯍꯥꯎꯒꯅꯤꯀꯣ
ꯑꯁ ꯀꯗꯥꯏꯗꯒꯤꯅꯣꯗ ꯍꯧꯖꯤꯛꯄꯨ ꯍꯋꯥꯏꯒ ꯁꯧꯒ꯭ꯔꯤ ꯍꯥꯎꯕ꯭ꯔꯅꯦ
ꯎꯝ
ꯅꯣꯡꯃꯗ ꯍꯋꯥꯏꯒ ꯁꯧꯒ꯭ꯔꯤ ꯊꯣꯡꯉꯒ ꯄꯤꯔꯛꯀꯦ ꯑꯗꯨꯒꯤ ꯅꯪꯒꯤ ꯅꯪꯒꯤ
ꯍꯣꯢ ꯍꯣꯏ
ꯆꯐꯨ ꯑꯃ ꯄꯤꯔꯛꯀꯦꯀꯣ
ꯎꯝ
ꯑ ꯍꯞꯇꯥ ꯑꯃ ꯆꯥꯅꯤꯡꯉꯥꯏ ꯆꯐꯨ ꯑꯃ ꯊꯣꯡꯑꯒ ꯄꯤꯔꯛꯀꯦ ꯀꯅꯥ ꯀꯅꯥ ꯂꯩꯕ꯭ꯔꯣ
ꯢꯊꯥꯟꯇ ꯂꯩꯌꯦ
ꯎ ꯅꯣꯏ ꯏꯃꯨꯡꯁꯤꯡꯗꯤ ꯏꯃꯨꯡꯒꯤ ꯃꯤꯁꯤꯡꯗꯤ
ꯌꯨꯝꯗ ꯂꯩꯌꯦ
ꯑꯝ ꯃꯊꯟꯗ ꯑꯣꯏꯔꯝꯃꯅꯤꯀꯣ ꯆꯥꯛ ꯆꯥꯗꯕ ꯑꯗꯨꯗꯤ
ꯅꯠꯇꯦ
ꯂꯣꯏꯅꯃꯛ ꯆꯥꯛ ꯆꯥꯗ꯭ꯔꯤ
ꯈꯪꯗꯦ ꯏꯃꯥꯈꯣꯏꯗꯤ ꯌꯨꯝ ꯂꯩꯌꯦ ꯍꯥꯏꯗꯤ ꯔꯦꯟ ꯂꯩꯌꯦ ꯑꯗꯨꯒꯤ
ꯑꯣ ꯂꯦꯟꯗ ꯂꯩꯕ꯭ꯔꯥ ꯑꯣ ꯑꯠꯁꯥ ꯅꯊꯟꯗ ꯂꯩꯕꯅꯦꯀꯣ ꯑꯗꯨꯗꯤ
ꯎꯝ
ꯎ ꯅꯇꯣꯝꯗ ꯂꯩꯕꯗꯣ ꯅꯨꯡꯉꯥꯏꯔꯝꯂꯣꯏꯗ ꯃꯤ ꯑꯅꯤ ꯁꯨꯔꯗꯤꯀꯣ ꯅꯨꯡꯉꯥꯏꯕꯅꯦ ꯅꯃꯥꯟꯅꯕꯤꯒꯨꯝꯕ ꯑꯃꯒ ꯂꯩ
ꯑꯩꯒ ꯆꯥꯛ ꯆꯥꯄ ꯀꯥꯟꯗꯗꯤ ꯑꯗꯨꯝ ꯆꯠꯃꯤꯟꯅꯩꯗ
ꯎꯝ ꯃꯤ ꯑꯅꯤ ꯁꯨꯔꯗꯤ ꯅꯨꯡꯉꯥꯏꯕꯅꯤꯅ
ꯑꯩꯁꯨ ꯄꯔꯥꯗ ꯑꯗꯨꯝ ꯂꯩꯔꯛꯑꯦꯗ ꯑꯩꯁꯨ ꯔꯦꯟꯗ ꯑꯗꯨꯝ ꯂꯩꯔꯛꯑꯦꯕ
ꯎꯝ ꯅꯪꯒꯤ ꯍꯟꯗꯛ ꯀꯩ ꯊꯕꯛ ꯇꯧꯔꯒ ꯂꯩꯒꯦ
ꯑꯩꯔ ꯃꯥꯁꯇꯔ ꯇꯧꯔꯤ ꯃꯥꯁꯇꯔ ꯀꯩꯅꯣ ꯃꯥꯁꯇꯔ ꯇꯧ꯭ꯔꯤꯉꯩꯗ ꯍꯥꯟꯅ ꯕꯦꯡꯒꯤꯗ ꯊꯕꯛ ꯇꯧꯔꯝꯃꯦ ꯑꯗꯣ ꯇꯣꯛꯈ꯭ꯔꯕ ꯇꯟꯗꯅ ꯑꯗꯨꯒ ꯃꯄꯥꯟꯗ ꯑꯣꯖꯥ ꯑꯣꯏꯕ ꯆꯠꯂꯦ ꯑꯗꯨ ꯍꯜꯂꯛꯑꯦ ꯑꯦꯝ ꯑꯦ ꯂꯣꯏꯁꯤꯟꯗ꯭ꯔꯤ ꯑꯦꯝ ꯑꯦ ꯍꯧꯕꯗ ꯉꯥꯏꯔꯤꯗ
ꯑꯣ
ꯊꯕꯛ ꯑꯃ ꯊꯥꯔꯝꯃꯦ ꯔꯤꯖꯜ ꯊꯣꯛꯇ꯭ꯔꯤ ꯉꯥꯏꯕꯗ ꯋꯥꯔꯦ
ꯅ ꯅ ꯆꯍꯤ ꯆꯍꯤ ꯀꯌꯥꯅ ꯑꯗꯨꯗꯤ
ꯀꯨꯟ ꯃꯉꯥ ꯁꯨꯒꯗꯔꯦ
ꯑꯗꯨꯗꯤ ꯅꯪ ꯑ ꯉꯁꯤ ꯀꯥꯕ ꯃꯥꯂꯦ
ꯎꯝ ꯍꯣꯏ ꯉꯥꯡꯅꯨꯉꯥꯏꯀꯁꯨ ꯁ꯭ꯀꯨꯜ ꯀꯥꯏꯦ ꯉꯁꯥꯏ ꯑꯩꯅ ꯍꯣꯁꯇꯦꯜ ꯂꯩꯔꯛꯄꯗꯣ ꯀ꯭ꯂꯥꯁ ꯇꯨꯗꯒꯤ ꯍꯧꯔꯕꯅꯦꯕ ꯍꯣꯁꯇꯦꯜꯗ ꯀꯩꯅꯣ ꯔꯦꯟꯗ ꯂꯩꯦ ꯍꯣꯁꯇꯦꯜꯗ ꯂꯩꯕꯗꯣ ꯀ꯭ꯂꯥꯁ ꯀꯩꯅꯣꯗ ꯍꯣꯁꯇꯦꯜꯗ ꯂꯩꯕꯗꯣ ꯀ꯭ꯂꯥꯁ ꯇꯨ ꯊ꯭ꯔꯤ ꯐꯣꯔꯗ ꯂꯩꯔꯛꯑꯦ ꯑꯗꯨꯒ ꯀ꯭ꯂꯥꯁ ꯐꯥꯏꯚ ꯍꯦꯛ ꯌꯧꯔꯨꯔꯒ ꯔꯦꯟꯗ ꯑꯃꯨꯛꯀ ꯂꯩꯔꯦ ꯀ꯭ꯂꯥꯁ ꯅꯥꯏꯟ ꯐꯥꯎ
ꯎꯝ
ꯀ꯭ꯂꯥꯁ ꯇꯦꯟꯗ ꯑꯃꯨꯛꯀ ꯍꯣꯁꯇꯦꯜꯗ ꯂꯩꯔꯦ ꯏꯂꯚꯦꯟ ꯇꯨꯋꯦꯜꯐꯅ ꯍ ꯀ꯭ꯂꯥꯁ ꯀꯩꯅꯣꯗ ꯏꯂꯚꯦꯟ ꯇꯨꯋꯦꯜꯐꯅ ꯑꯃꯨꯛꯀ ꯔꯦꯟꯗ ꯂꯩꯔꯦ ꯑꯩꯈꯣꯏ ꯏꯆꯦꯒ
ꯎꯝ
ꯕꯤ ꯑꯦ ꯕꯤ ꯑꯦꯅ ꯌꯨꯝꯗ ꯑꯗꯨꯝ ꯂꯩꯔꯦ ꯑꯗꯨꯒ ꯃꯄꯥꯟꯂꯣꯝꯗ ꯆꯠꯂꯦ ꯂꯥꯛꯑꯦ ꯕꯤ ꯑꯦ ꯇꯧꯔ ꯇꯧꯔꯒ ꯕꯦꯡꯒꯤ ꯊꯕꯛ ꯇꯧꯕ ꯑꯗꯨꯒꯤꯅꯤꯅ
ꯑꯩ
ꯅꯪꯗꯤ ꯆꯍꯤ ꯀꯌꯥ ꯁꯨꯔꯦ ꯑꯗꯨꯗꯤ
ꯑꯩꯗꯤ ꯆꯍꯤ ꯀꯨꯟꯒ ꯑꯅꯤ ꯁꯨꯔꯦꯦ
ꯀꯨꯟꯒ ꯅꯤꯊꯣꯏ
ꯎꯝ
ꯎꯝ ꯗꯗꯥ ꯀꯧꯔꯛꯑꯣ ꯑꯗꯨꯗꯤꯀꯣ
ꯀꯥꯎꯔꯣꯏ
ꯗꯗꯥ ꯀꯧꯔꯣ ꯑꯗꯨꯗꯤ ꯅꯠꯇ꯭ꯔꯒ ꯇꯥꯃꯣ ꯀꯧꯔꯣ
ꯈꯧꯔꯣꯏ
ꯇꯔꯔꯤꯒꯤꯦ ꯎꯝ ꯅꯪꯗꯤ ꯀꯌꯥ ꯌꯧꯔꯕ ꯑꯗꯨꯗꯤ ꯅꯪꯗꯤ
ꯀꯩꯅꯣ
ꯕꯥꯁ ꯕꯤ ꯑꯦ ꯇꯧꯕ ꯃꯥꯜꯂꯦ
ꯂꯣꯏꯔꯦ ꯑꯩꯗꯤ ꯕꯤ ꯑꯦ ꯁꯤꯅꯦ
ꯕꯦꯁꯤꯔꯥ ꯎꯝ ꯀꯔꯤ ꯇꯧꯔꯤ ꯑꯗꯨꯗꯤ ꯍꯧꯖꯤꯛꯇꯤ ꯕꯦꯁꯤ ꯂꯣꯏꯔꯒ
ꯑꯦꯝꯃꯦꯁꯤ ꯇꯧꯅꯉꯥꯏ ꯊꯧꯋꯦ
ꯑꯣ
ꯑꯦꯝꯌꯨꯠ ꯑꯦꯝ ꯑꯦꯝ ꯌꯨ ꯗꯥꯔ ꯀꯗꯥꯏꯗꯔ ꯀꯗꯥꯏꯗꯔꯣ ꯑꯦꯝ ꯑꯦꯁ ꯁꯤ
ꯃꯄꯥꯟꯗ
ꯄꯥꯟꯗ ꯑꯆꯥ
ꯍ
ꯃꯄꯥꯟꯗ ꯍꯦꯟꯅ ꯇꯧꯕꯗ ꯅꯨꯡꯉꯥꯏꯕꯅꯤꯅ ꯍꯌꯦ ꯃꯤꯦꯁꯤꯗꯤ
ꯅꯠꯇꯦ ꯑꯩꯒꯤꯗꯣ
ꯎꯝ
ꯃꯅꯤꯄꯨꯔꯗ ꯂꯩꯇꯕ ꯇꯝꯒꯗꯕꯗꯣ ꯑꯩꯗꯤ ꯎꯝ ꯄ꯭ꯔꯣꯐꯦꯁꯅꯦꯜ ꯂꯥꯏꯟꯅꯦꯕꯀꯣ ꯑꯗꯨꯒꯤ
ꯎꯝ ꯑꯗꯨꯒꯤꯅꯤ ꯍꯣꯏ ꯃꯅꯤꯄꯨꯔꯗꯗꯤ ꯌꯥꯝꯅ ꯐꯕ ꯏꯟꯁꯇꯤꯇ꯭ꯌꯨꯠ ꯂꯩꯇꯦꯗꯅ
ꯃꯅꯤꯄꯨꯔꯗ ꯂꯩꯔꯥꯗꯤ ꯃꯅꯤꯄꯨꯔꯗ ꯇꯧꯅꯤꯡꯗꯦ ꯑꯠ ꯗꯣ ꯑꯩꯒꯤ ꯀꯩꯅꯣꯗꯣ ꯃꯅꯤꯄꯨꯔꯗ ꯂꯩꯇꯦ
ꯑꯣ ꯅꯨꯡꯉꯥꯏꯕꯅꯦꯗꯥ ꯎꯝ ꯎꯝ ꯅꯨꯡꯉꯥꯏꯕꯅꯦꯗꯥ ꯃꯄꯥꯟꯗ ꯂꯩꯕꯁꯨ
ꯎꯝ ꯈꯪꯗꯦ ꯂꯩꯅꯤꯡꯗꯦ
ꯂꯩꯅꯤꯡꯗꯦ
ꯎꯝ
ꯏꯃꯥꯟꯅꯕꯤꯒꯨꯝꯕ ꯑ ꯑꯅꯤꯔꯥ ꯑꯍꯨꯝꯂ ꯄꯨꯟꯅ ꯂꯩꯔꯗꯤ ꯅꯨꯡꯉꯥꯏꯕꯅꯦ ꯑꯗꯣ ꯏꯇꯣꯝꯗ ꯂꯩꯗꯗꯤ ꯅꯨꯡꯉꯥꯏꯇꯕꯅꯦꯗ
ꯄꯤꯖꯤ ꯂꯑꯦꯅꯦ
ꯍꯥ
ꯄꯤ ꯖꯤꯗ ꯂꯩꯒꯅꯤ
ꯄꯤꯖꯤꯗꯥ
ꯎꯝ
ꯑ ꯑ ꯎꯝ ꯄꯣꯁꯒ꯭ꯔꯦꯖꯨꯋꯦꯠꯇ ꯎꯝ ꯎꯝ ꯌꯥꯝ ꯐꯩꯩꯅ ꯑꯗꯨꯗꯤ
ꯎꯝ
ꯎꯝ ꯆꯥꯛꯇꯤ ꯊꯣꯡꯗ꯭ꯔꯤꯌꯦ ꯅꯪ
ꯍꯣꯏ
ꯑꯁ ꯊꯦꯡꯉꯅꯤꯌꯦ ꯑꯗꯨꯗꯤ
ꯊꯦꯡꯉꯔꯣꯏꯗ
ꯎꯝ ꯍꯧꯖꯤꯛ ꯄꯨꯡ ꯃꯥ ꯅꯤꯄꯥꯟ ꯇꯥꯒꯗꯧꯔꯦ ꯅꯤꯄꯥꯟ ꯅꯤꯄꯥꯟ ꯃꯈꯥꯏꯗ ꯍꯧꯒꯠꯂꯅꯤ ꯆꯥꯛ ꯊꯣꯡꯉꯅꯤ ꯄꯨꯡ ꯑꯃ ꯑꯗꯨꯋꯥꯏꯗꯤ ꯂꯧꯔꯅꯤ ꯄꯨꯡ ꯃꯥꯄꯜꯂꯥ ꯄꯨꯡ ꯇꯔꯥꯗꯨꯋꯥꯢ ꯆꯥꯛ ꯆꯥꯔꯅꯦꯕ ꯅꯪꯗꯣ
ꯑꯩꯗꯤ ꯆꯥꯛ ꯆꯥꯅꯤꯡꯉꯦ ꯅꯣꯡꯃꯗ ꯆꯥꯛ ꯑꯃꯨꯔꯛ ꯈꯛꯅꯦ ꯆꯥꯏꯌꯦ ꯆꯥꯛ ꯆꯥꯅꯤꯡꯗꯕꯒꯤ ꯅꯨꯡꯗꯥꯡꯗꯒꯤ ꯑꯣꯏꯅ ꯆꯥꯔꯅꯤ
ꯎꯝ ꯑꯗꯨꯒꯤꯅꯦ ꯅꯈꯣꯟꯗꯨꯅ ꯅꯪꯒꯤ ꯅꯈꯣꯟꯗꯣ ꯆꯥꯛ ꯆꯥꯕꯒꯤ ꯃꯈꯣꯟꯗꯣ ꯃꯥꯟꯗ꯭ꯔꯦꯕ ꯌꯥꯝꯅ ꯀꯪꯕꯒꯤ ꯃꯈꯣꯟ ꯃꯥꯟꯈ꯭ꯔꯦꯕ ꯑꯁꯦꯡꯕꯩꯅꯦ
ꯀꯪꯗꯦ ꯑꯩ ꯅꯣꯏꯌꯦ ꯌꯥꯝ
ꯀꯪꯒꯅꯤꯗ ꯈꯪꯉꯦ ꯅꯪꯒꯤ ꯅꯈꯣꯟꯗꯨꯅ ꯀꯪꯒꯅꯤꯕ
ꯑꯩꯉꯣꯟꯗ ꯅꯣꯢꯌꯦ ꯅꯣꯏꯌꯦ ꯍꯥꯏ ꯏꯃꯥꯟꯅꯕꯤꯈꯣꯏ ꯅꯪ ꯍꯟꯗꯛ ꯅꯣꯛꯌꯦ ꯅꯣꯏꯌꯦ ꯍꯥꯢꯔꯒ ꯍꯥꯏꯔꯒ ꯂꯩꯌꯦ ꯑꯩ ꯇꯥꯅꯤꯡꯗ꯭ꯔꯦ
ꯅꯣꯏꯕ꯭ꯔꯥ ꯀꯪꯕ꯭ꯔꯥ ꯌꯦꯡꯕꯤꯒꯦ ꯊꯥꯔꯛꯑꯣꯅꯦ ꯎꯝ ꯑꯗꯨꯕꯨ ꯀꯪꯒꯗꯧꯕꯗꯤ ꯃꯥꯜꯂꯦꯀꯣ
ꯅꯣꯏꯌꯦ
ꯅꯈꯣꯟꯗꯨꯅꯗꯤ ꯀꯪꯒꯗꯧꯕ ꯃꯥꯜꯂꯦꯕ ꯅꯣꯏꯔꯗꯤ ꯐꯩꯅꯦ ꯅꯣꯏꯔꯗꯤ ꯆꯥꯛ ꯑꯨꯡ ꯅꯨꯡ ꯅꯨꯃꯤꯠ ꯑꯃꯗ ꯆꯥꯛ ꯑꯃꯇꯪ ꯆꯥꯕꯗꯨ ꯐꯔꯕꯅꯤꯅꯦ
ꯌꯥꯝ ꯅꯣꯢꯕꯒꯤ ꯏꯃꯥꯟꯅꯕꯤꯈꯣꯏꯅ ꯅꯪ ꯍꯟꯗꯛ ꯌꯥꯝ ꯅꯣꯏꯈ꯭ꯔꯦꯀꯣ ꯑꯗꯨꯝ ꯍꯥꯏꯔꯒ ꯂꯩꯔꯦ
ꯒꯦꯁꯇ꯭ꯔꯤꯛ ꯄ꯭ꯔꯣꯕ꯭ꯂꯦꯝ ꯂꯩꯒꯅꯤꯀꯣ ꯑꯩꯁꯨ ꯒꯦꯁꯇ꯭ꯔꯤꯛ ꯄ꯭ꯔꯣꯕ꯭ꯂꯦꯝ ꯂꯩꯒꯅꯦꯕ
ꯍꯣꯏ ꯑꯗꯣ ꯑꯩꯗꯤꯅꯦ ꯑꯝ ꯑꯗꯨꯝ ꯇꯧꯕꯒꯤ ꯑ ꯏꯁꯥꯗ ꯑꯗꯨꯝ ꯑꯦꯗꯥꯞꯇꯦꯠ ꯑꯣꯏꯈ꯭ꯔꯦ ꯑꯦꯗꯥꯞ
ꯎꯝ ꯎꯝ ꯍꯩꯅꯈ꯭ꯔꯦꯕ
ꯎꯝ
ꯎꯝ ꯑꯩꯗꯤ ꯌꯥꯗꯦꯗ ꯑꯗꯨꯒꯨꯝꯕꯗꯣ ꯍꯥꯏꯕꯗꯤ ꯑꯩꯗꯤ ꯌꯥꯝ ꯒꯦꯁꯇ꯭ꯔꯤꯛꯇꯨ ꯌꯥꯝ ꯀꯟꯕꯅꯤꯅꯀꯣ ꯍꯥꯟꯅꯗꯒꯤ ꯑꯗꯨ ꯑꯣꯏꯕꯒꯤ ꯑꯁ ꯅꯨꯃꯤꯠ ꯑꯃꯁꯦ ꯇꯨꯝꯍꯧꯗ꯭ꯔꯗꯤꯀꯣ ꯍꯥꯏꯕꯗꯤ ꯅꯨꯡꯗꯥꯡꯗ ꯅꯨꯃꯤꯠ ꯑꯃꯁꯦ ꯅꯨꯡꯗꯥꯡꯗ ꯇꯨꯝꯗ꯭ꯔꯗꯤ ꯑꯗꯨꯝ ꯒꯦꯁꯇ꯭ꯔꯤꯛ ꯍꯧꯔꯦ ꯄꯨꯛ ꯊꯤꯟꯕꯗꯣ ꯑꯩꯈꯣꯏꯒꯤ ꯅꯦꯕꯦꯜ ꯃꯅꯥꯛꯇ
ꯇꯨꯝ ꯆꯥꯛꯁꯨ ꯊꯦꯡ ꯊꯦꯡꯅ ꯑꯗꯨꯝ ꯆꯥꯕ ꯇꯨꯝꯕꯁꯨ ꯌꯥꯝ ꯇꯨꯝꯗꯕ ꯑꯗꯨꯒꯤ ꯑꯩꯉꯣꯟꯗ ꯑꯗꯨꯝ ꯆꯥꯟꯅꯈ꯭ꯔꯦꯕ ꯑꯩꯉꯣꯟꯗ
ꯎꯝ
ꯑꯩꯗꯣ ꯆꯥꯛ ꯆꯥꯕꯗꯣ ꯎꯝ ꯑꯩ ꯆꯥꯛ ꯆꯥꯕꯗꯣ ꯅꯣꯡꯃꯥꯗ ꯑꯃꯔꯛꯀꯨꯝꯕ ꯅꯤꯔꯛ ꯆꯥꯕ ꯅꯨꯃꯤꯠꯁꯨ ꯂꯩ ꯑꯗꯨ ꯑꯣꯏꯔꯁꯨ ꯑꯌꯥꯝꯌꯥꯝꯕꯗꯣ ꯃꯔꯛ ꯑꯗꯨꯝ ꯆꯥꯕꯅꯦꯕ ꯑꯩ ꯏꯊꯟꯇꯁꯨ ꯂꯩꯕꯒꯤ
ꯎꯝ
ꯏꯃꯥꯟꯅꯕ ꯏꯃꯥꯟꯅꯕꯤ ꯈꯣꯏꯒ ꯄꯨꯜꯂꯗꯤ ꯆꯥꯅꯤꯡꯗ꯭ꯔꯁꯨ ꯑꯗꯨꯝ ꯆꯥꯏꯀꯣ ꯑꯗꯣ ꯑꯗꯨꯝ
ꯎꯝ ꯑꯩꯈꯣꯏꯁꯨ ꯑꯗꯨꯝ ꯇꯧꯋꯦꯗ ꯍꯥꯏꯕꯗꯤ ꯏꯊꯟꯗ ꯆꯥꯛ ꯆꯥꯕꯗꯤ ꯅꯨꯡꯉꯥꯏꯇꯦꯕ ꯆꯥꯛ ꯁꯨ ꯆꯪꯗꯕꯅꯤ ꯑꯗꯨ ꯏꯃꯥꯟꯅꯕꯤꯁꯤꯡꯒ ꯏꯃꯥꯟꯅꯕ ꯁꯤꯡꯒ ꯄꯨꯜꯂꯒ ꯆꯥꯔꯗꯤꯀꯣ ꯆꯥꯅꯤꯡꯗ꯭ꯔꯁꯨ ꯑꯗꯨꯝ ꯆꯥꯏꯌꯦꯕ
ꯍꯣꯏ
ꯎꯝ
ꯑꯝ ꯀꯩꯅꯣ ꯃꯔꯨꯞ ꯂꯩꯔꯗꯤ ꯆꯥꯕꯁꯨ ꯈꯔ ꯍꯥꯎꯕꯅꯦ
ꯎꯝ ꯍꯣꯏ ꯁꯤꯡꯖꯨꯒꯨꯝꯕ ꯀꯔꯤꯒꯨꯝꯕ ꯁꯦꯝꯕꯗꯣꯀꯣ ꯌꯥꯝ ꯍꯥꯎꯕꯅꯦ ꯏꯊꯟꯅ ꯆꯥꯔꯗꯤ ꯁꯤꯡꯖꯨꯒꯨꯝꯕ ꯁꯦꯝꯕꯁꯨ ꯍꯥꯎꯗꯕꯅꯦꯕ
ꯍ ꯍꯣꯏ
ꯅꯪꯗꯣ ꯀꯩꯅꯣ ꯄꯤ ꯖꯤ ꯇꯧꯅꯤ ꯍꯥꯏꯕꯗꯣ ꯍꯧꯖꯤꯛꯇꯤ ꯀꯣꯂꯦꯖ ꯀꯥꯗ꯭ꯔꯤꯀꯣ
ꯍꯣꯏ
ꯂꯣꯏꯔꯒ ꯍꯧꯖꯤꯛ ꯐ꯭ꯔꯤꯅꯦꯀꯣ ꯂꯩꯔꯤꯗꯣ
ꯑꯩ ꯑꯩ ꯑꯩꯗꯣ ꯀꯣꯂꯦꯖ ꯅꯠꯇꯦꯕꯀꯣ ꯄ꯭ꯔꯣꯐꯦꯁ꯭ꯅꯦꯜ ꯂꯥꯏꯟꯗ ꯆꯠꯄꯅꯦꯕ ꯑꯩꯗꯣ ꯑ__ ꯇꯦꯛꯅꯤꯁꯤꯌꯟ ꯂꯦꯞ ꯇꯦꯛꯅꯤꯁꯤꯌꯟꯅꯦꯕꯀꯣ ꯑꯗꯣ ꯏꯟꯇꯔ꯭ꯟꯁꯤꯞ ꯆꯠꯄ ꯂꯣꯏꯔꯒ ꯑꯩ ꯁꯤ
ꯒꯨꯍꯥꯇꯤꯗ ꯀ ꯌꯨꯅꯤꯚꯔꯁꯤꯇꯤ ꯑꯃ ꯑꯝꯗꯥꯎꯟꯗ ꯌꯨꯅꯤꯚꯔꯁꯤꯇꯤ ꯑꯃ